ꯇꯥꯕ꯭ꯔꯣ
ꯇꯌꯦ ꯇꯥꯏꯌꯦ
ꯎꯝ ꯅꯪꯗꯤ ꯍꯥꯟꯅ ꯁꯨꯈꯨꯝꯍꯦꯛ ꯈꯨꯝꯃꯛꯇꯦ ꯇꯥꯗ꯭ꯔꯕ ꯑꯗꯨꯅꯤꯅꯦ ꯑꯩꯗꯤ ꯍꯧꯖꯤꯛꯀꯤ ꯐꯣꯟꯗꯣ ꯅꯥꯗ ꯑꯗꯨꯝ ꯅꯞꯄꯒ ꯂꯩꯌꯦꯕ ꯑꯩ ꯕ꯭ꯔꯦꯟ ꯂꯣꯏꯔꯦ ꯄꯣꯠ ꯂꯧꯊꯕꯁꯨ ꯂꯣꯏꯔꯦ ꯑꯗꯨ ꯑꯩ ꯅꯥꯗ ꯑꯗꯨꯝ ꯑꯄ ꯂꯩꯔꯤꯕ ꯏꯗꯣꯝꯆꯥ ꯕ꯭ꯂꯥꯅ ꯉꯥ ꯅꯍꯥꯟꯒꯤ ꯐꯥꯕꯧꯗꯣ ꯂꯧꯒꯦ ꯂꯥꯛꯄ ꯑꯗ ꯑꯩꯅ ꯂꯩꯍꯧꯕꯅꯤ ꯂꯧ ꯈꯣꯠꯂꯨ ꯍꯥꯥ
ꯀꯩꯗꯧꯔ ꯆꯥꯏꯅꯣ
ꯂꯧꯔꯒ ꯆꯥꯗꯣꯏꯅꯤ ꯀꯩꯅꯣ
ꯑꯁ ꯉꯥꯁꯥꯌ ꯏꯆꯥꯅ ꯆꯥꯒꯤ ꯍꯤꯗꯥꯛ ꯂꯩꯒꯔꯥꯖꯠꯜ
ꯑ ꯂꯩꯔꯨꯔꯦ ꯍꯥꯏꯕꯅꯤ ꯃꯥꯔꯠ ꯋꯥꯁꯇꯣ ꯏꯁꯤꯡ ꯍꯥꯞꯄꯒ ꯇꯦꯡꯗꯣꯏꯅꯤ ꯍꯥꯏꯔꯛꯑꯏꯦ ꯑꯗꯨꯅ ꯑꯩꯁꯨ ꯀꯥꯎꯗ꯭ꯔꯔꯦ ꯑꯩ ꯏꯁꯤꯡ ꯍꯥꯞꯇꯕ ꯀꯝ ꯇꯧꯕꯅꯦꯅ ꯍꯥꯏꯕ ꯑꯩꯅ
ꯃꯥꯄ ꯇꯤꯪꯗꯣꯏꯟ
ꯂꯩꯥꯏꯍꯥꯎꯁꯤ ꯉꯁꯥꯏ ꯇꯛꯀꯠ ꯇꯛꯀꯛꯇ ꯌꯧꯕꯅꯤ ꯅꯣꯏꯅ ꯁꯣꯝ ꯊꯝꯕꯗꯩꯩ ꯌꯦꯡꯑꯣꯅꯦ ꯃꯅꯝ ꯁꯦ ꯀꯥꯏꯒꯦꯅ ꯅꯨꯡꯁꯤꯕꯅꯦ ꯃꯅꯝ ꯀꯌꯥꯝ ꯅꯨꯡꯁꯤꯒꯦꯉꯣꯟꯁꯤ ꯂꯩ ꯍꯥꯏꯕꯁ ꯑꯉꯧꯕꯗꯩꯁꯨꯅ ꯍꯦꯟꯅ ꯅꯨꯡꯁꯤ ꯑꯩ ꯎꯝ ꯇꯠꯈ꯭ꯔꯕꯣ
ꯇꯦ ꯇꯊꯦ
ꯀꯠꯂꯕꯣꯏ ꯅꯤꯡꯉꯨꯔꯤꯅꯦ ꯈꯤꯇꯥꯡꯒ ꯆꯪꯁꯤꯟꯕꯗꯨꯗ ꯑꯦꯕꯨꯡꯉꯣ
ꯋꯥꯍꯩ ꯌꯥꯝ ꯌꯨꯝ ꯁꯥꯔꯀꯥꯟꯗ ꯂꯩꯍꯥꯎ ꯄꯥꯝꯕꯤ ꯇꯔꯥ ꯑꯦꯕꯤꯔꯀꯦ
ꯎꯝ ꯀꯔꯝꯕ ꯂꯩꯍꯥꯎ ꯄꯥꯝꯕꯤꯅꯣ ꯑꯉꯧꯕꯔꯥ
ꯃꯆꯨ ꯃꯆꯨ ꯃꯆꯨ ꯊꯤꯔ ꯄꯤꯗꯣꯏꯅꯤ ꯀꯩꯅꯣ
ꯎꯝ ꯒꯤꯞꯅꯤꯅꯦ ꯑꯗꯨꯗꯤ
ꯎꯝ
ꯉꯥꯏꯈꯣꯀꯣ ꯑꯩ ꯐꯣꯟꯁꯦ ꯅꯦꯠ ꯀꯩꯅꯣ ꯊꯥꯒꯦ ꯁꯨꯃꯥꯡ ꯄꯨꯊꯣꯛꯀꯦꯕ ꯈꯨꯠ ꯍꯥꯝꯕꯒꯤ ꯊꯠꯈꯤꯅꯦꯕ ꯅꯠꯇ꯭ꯔꯗꯤ ꯁꯥꯄꯣꯟꯕꯁꯦ ꯑꯅꯤꯅꯤ ꯑꯩꯈꯣꯏꯅ ꯐꯝꯃꯤꯁꯦ ꯊꯕꯛ ꯁꯨꯕꯒꯤ ꯇꯣꯉꯥꯟꯕ ꯑꯃ ꯑꯩꯈꯣꯏꯒꯤ ꯇꯣꯉꯥꯟꯕ ꯑꯃ ꯎ ꯃꯊꯛꯁꯦ ꯍꯩꯔꯒꯗꯤ ꯃꯊꯛꯁꯤꯗ ꯂꯩꯔꯒꯗꯤ ꯌꯥꯝ ꯀꯣꯝꯒꯗꯕ
ꯃꯊꯛ ꯇꯕꯨ ꯍꯩꯈ꯭ꯔꯗꯤ ꯆꯦꯛ ꯀ ꯥꯕꯗꯤ ꯀꯨꯏꯔꯔꯣꯏ ꯁꯥꯠ ꯍꯩꯕꯗꯥꯅꯤ ꯌꯥꯝ ꯆꯪꯉꯦ
ꯃꯥꯅꯦ
ꯁꯥꯠ ꯍꯩꯕꯗꯨꯗꯤ ꯄꯩꯁꯥꯁꯨ ꯆꯪꯉꯦ ꯑꯗꯩ ꯆꯥꯕ ꯊꯛꯄ ꯃꯌꯥꯝꯁ ꯑꯃꯨꯛ ꯇꯧꯕꯅꯤ
ꯎꯝ ꯆꯥꯕꯗꯨꯕꯨꯗꯤ ꯐꯩꯔꯦꯅꯦ ꯀꯌꯥꯝꯕꯨ ꯇꯧꯅꯦꯒꯦ ꯁꯥꯠ ꯍꯩꯕꯒꯤ ꯄꯤꯕꯗꯨꯗꯅꯦ ꯆꯪꯗꯣꯏꯁꯤꯅ ꯃꯤ ꯑꯃꯃꯝꯒꯤ
ꯁꯥꯠ ꯇꯨ ꯍꯩꯒ꯭ꯔꯥꯗꯤ ꯗꯤ ꯆꯦꯛ ꯀꯥꯕꯗꯤ ꯑꯗꯨꯝ ꯊꯨꯨꯔꯅꯦꯕ
ꯆꯦꯛ ꯀꯥꯕꯒꯗꯤ ꯄꯩꯁꯥ ꯆꯪꯄꯣꯟꯇꯦꯗ ꯆꯦꯛ ꯀꯥꯔꯤꯒꯤꯗꯤ
ꯆꯦꯛ ꯀꯥꯈ꯭ꯔꯥꯗꯤ ꯀꯩꯅꯣ ꯀꯩꯅꯣ ꯇꯧꯔꯒ ꯑꯗꯨꯝ ꯍꯣꯡꯖꯟꯕ ꯥꯔꯅꯤ ꯑꯃꯗꯤ
ꯎꯝ
ꯀꯥ ꯑꯃ ꯁꯦꯝꯈ꯭ꯔꯥꯗꯤ
ꯎ
ꯑꯗꯩ ꯍꯌꯦꯡ ꯐꯖꯅ ꯀꯦꯔꯛꯄ ꯑꯗꯨꯗꯅꯤ ꯄꯩꯁꯥ ꯆꯪꯗꯣꯏꯁꯦ
ꯃꯥꯅꯦ
ꯃꯅꯨꯡꯒꯤꯅꯦ ꯌꯥꯝ ꯆꯪꯉꯤꯁꯤ ꯇꯥꯏꯜꯕꯨ ꯍꯥꯏꯕꯅꯦ ꯀꯔꯤꯕꯨ ꯍꯥꯏꯕꯅꯦ
ꯇꯥꯏꯁ ꯅꯨꯡꯒꯗꯤ ꯈꯪꯗ꯭ꯔꯦꯗꯥ ꯏꯕꯨꯡꯉꯣ ꯑꯁꯥꯒ ꯂꯩꯇꯦꯗ ꯑꯗꯨꯒꯨꯝꯕꯒꯗꯤ ꯑꯩꯗꯤ
ꯅꯣꯏ ꯀꯩꯅꯣ ꯀꯌꯥ ꯐꯪꯈ꯭ꯔꯒꯦ ꯌꯥꯝ ꯁꯥꯕꯒꯤ ꯄꯩꯁꯥ
ꯃꯣꯏꯒꯤ ꯇꯔꯟ ꯑꯅꯤꯈꯛꯀꯤ ꯐꯪꯈ꯭ꯔꯕꯅꯦ ꯑꯃ ꯐꯪꯉꯝꯒꯗꯕ ꯃꯥꯜꯂꯤ
ꯑꯩꯈꯣꯏꯒꯤ ꯕꯦꯝ ꯍꯣꯏꯁꯨ ꯃꯣꯏ ꯌꯨꯝ ꯁꯥꯕ ꯄꯩꯁꯥ ꯂꯧꯕꯅꯦꯕ ꯀꯩꯅꯣ ꯂꯥꯛ ꯑꯃ ꯐꯪꯉꯦ ꯍꯥꯏꯕ꯭ꯔꯥ ꯑꯍꯥꯟꯕꯩꯅ ꯃꯔꯤꯐꯨ ꯍꯥꯏꯕ꯭ꯔꯥ ꯃꯊꯪꯗ ꯂꯥꯛ ꯑꯃ ꯐꯪꯉꯦꯕ ꯑꯅꯤꯔꯛꯇꯤ ꯐꯪꯈ꯭ꯔ ꯃꯥꯜꯂꯦ ꯃꯣꯏꯁꯨ
ꯅꯣꯏꯒꯤ
ꯈꯣꯏ ꯕꯦꯝ ꯍꯣꯏ
ꯑꯍꯥꯟꯕꯗꯁꯨ ꯅꯤꯐꯨꯃꯨꯛꯇꯅꯤ ꯐꯪꯉꯤꯁꯦ
ꯃꯣꯏꯗꯤ ꯃꯔꯤꯐꯨꯒ ꯂꯥꯛ ꯑꯃꯒ ꯍꯥꯏꯅ ꯍꯥꯏꯌꯦ ꯑꯅꯤ ꯑ
ꯈꯪꯗꯤꯕ ꯍꯟꯗꯛꯃꯨꯛ ꯂꯥꯛꯄꯗꯗꯤ ꯃꯣꯏ ꯂꯥꯈ ꯑꯍꯨꯝꯅ ꯀꯣꯚꯔ ꯇꯧꯅꯤ ꯍꯥꯏꯕꯅꯦꯕ ꯍꯧꯖꯤꯛꯀꯤꯗꯤ ꯂꯥꯛ ꯑꯃ ꯃꯈꯥꯏꯅꯤ ꯍꯥꯏꯕꯒꯨꯝ ꯍꯥꯏꯕꯅꯦꯕ ꯑꯗꯨ ꯂꯥꯛ ꯑꯃꯒ ꯂꯤꯁꯤꯡ ꯇꯔꯥꯔ ꯀꯨꯜꯂꯒ ꯑꯃꯨꯛꯇꯪ ꯐꯪꯅꯤꯅ ꯍꯥꯏꯕꯅꯤ ꯃꯣꯏ ꯀꯛꯊꯣꯛ ꯀꯛꯁꯤꯟ ꯃꯌꯝ ꯇꯧꯈ꯭ꯔꯒ ꯒꯌ꯭ꯥꯟ ꯇꯖꯕ ꯇꯦꯗꯥ ꯏꯕꯨꯡꯉꯣ ꯀꯥꯂꯦꯟꯒ ꯌꯧꯔꯛꯄꯅꯤꯅ ꯏꯁꯤꯡꯖꯤ ꯌꯥꯝ ꯊꯛꯑꯦ
ꯈꯔ ꯐꯪꯉꯤꯗꯨ ꯐꯔꯦ
ꯑꯗꯨ ꯃꯉꯥꯏꯔꯦ ꯑꯗꯨꯃꯥꯏ ꯈꯟꯗꯣꯛ ꯇꯧ ꯃꯉꯥꯏꯔꯦ꯫
ꯍꯟꯗꯛꯇꯤ ꯀꯨꯟꯊ꯭ꯔꯥꯅ ꯁꯥꯕꯔꯣ ꯀꯨꯟꯊ꯭ꯔꯥ ꯃꯥꯊꯣꯏꯅ ꯁꯥꯕ꯭ꯔꯣ ꯃꯦꯅꯦ ꯀꯟꯊ꯭ꯔꯥ ꯃꯊꯣꯢꯅ ꯁꯔꯝꯒꯅꯤ
ꯈꯪꯗꯦ ꯑꯗꯨꯒꯤ ꯌꯦꯡꯕꯗꯣ ꯍꯦꯛꯇ ꯀꯥꯎꯋꯤ ꯈꯨꯠꯇ ꯊꯤꯕꯤꯗꯣ ꯑꯇꯣꯡꯕ ꯖꯒꯥꯗꯔ ꯑꯇꯣꯡꯕ ꯖꯒꯥꯗ ꯅꯠꯇꯦ ꯑꯇꯣꯡꯕ ꯖꯒꯥꯒ ꯑꯀꯨꯠꯄ ꯖꯒꯥꯔ ꯀꯩꯅꯣꯝ ꯇꯧꯗꯥꯏꯅꯦ ꯑꯩ ꯀꯥꯎꯔꯦ꯫ ꯎꯝ ꯑꯗꯨꯗꯤ ꯖꯥꯅꯋꯥꯔꯤ ꯐꯦꯕꯋꯥꯔꯤ ꯃꯥꯔꯁ ꯑꯦꯄ꯭ꯔꯤꯜ ꯃꯦ ꯖꯨꯟ ꯍꯧꯖꯤꯛ ꯀꯌꯥꯕ ꯃꯦ ꯅꯠꯇ꯭ꯔꯣ ꯃꯦꯗꯨꯅ ꯃꯌꯥꯏ ꯊꯤꯒꯥꯡ ꯇꯥꯏꯌꯦ
ꯅꯠꯇꯦꯌꯦ ꯑꯇꯣꯡꯕꯗꯒꯤ ꯍꯧꯗꯧꯕ ꯖꯅꯋꯥꯔꯤꯗꯤ ꯊꯥꯔꯇꯤ ꯋꯥꯟꯗꯩ ꯍꯧꯗꯧꯕ ꯀꯔꯤꯅꯣ
ꯀꯃꯥꯏꯅ ꯍꯧꯕꯅꯣ ꯀꯥꯎꯒꯔꯦ ꯈꯨꯕꯤꯗꯩꯔꯣ꯫
ꯅꯠꯇꯦꯌꯦ ꯈꯨꯗꯝ ꯀꯩꯅꯣꯗꯩ ꯈꯨꯗꯣꯝꯕꯤꯗꯩ ꯈꯨꯗꯨꯝꯕꯤ ꯑꯇꯣꯡꯕꯗꯒꯤ ꯈꯨꯗꯣꯝꯕꯤ ꯑꯇꯣꯡꯕꯗꯣ ꯖꯥꯅꯋꯥꯔꯤ
ꯈꯨꯗꯣꯝꯕꯤꯒꯤ ꯃꯌꯥꯏꯖꯦ ꯅꯠꯇ꯭ꯔꯣ ꯖꯥꯅꯋꯥꯔꯤ ꯍꯥꯏꯖꯦ
ꯅꯠꯇꯦ ꯑꯇꯣꯡꯕꯗꯣ ꯑꯩꯈꯣꯏ ꯑꯇꯣꯡꯕꯗꯣ꯫
ꯍꯣꯏꯅꯦ ꯑꯇꯣꯝꯕꯒꯤꯅꯦ ꯃꯌꯥꯏꯁꯦ ꯖꯥꯅꯋꯥꯔꯤꯅꯤꯗꯅ ꯑꯗ ꯖꯅꯋꯥꯔꯤ ꯖꯅꯋꯥꯔꯤ ꯑꯗꯣ ꯁꯨꯃꯥꯏꯅ ꯈꯨꯠꯁꯥꯁꯦ ꯁꯨꯃꯥꯏꯅ ꯑ ꯈꯨꯠꯁꯦ ꯀꯃꯥꯏꯅ ꯍꯥꯏꯗꯣꯏꯅꯣ ꯈꯪꯗꯦ ꯇꯥꯁꯜꯂꯒ ꯂꯩꯌꯦꯗꯅ ꯈꯨꯠꯁꯦ꯫
ꯖꯅꯋꯥꯔꯤ ꯃꯊꯪ ꯑꯀꯨꯠꯄꯗꯨꯅꯅ ꯐꯦꯕꯋꯥꯔꯤ
ꯃꯥꯔꯆ ꯑꯦꯄ꯭ꯔꯤꯜ
ꯃꯦ ꯊꯥꯔꯇꯤ ꯑꯗꯩ ꯖꯨꯟꯅ ꯊꯥꯔꯇꯤ ꯖꯨꯂꯥꯏ ꯨ ꯖꯨꯂꯥꯏ ꯑꯥꯒꯁ ꯀꯗꯨꯅ ꯊꯥꯔꯇꯤ ꯋꯥꯟ ꯊꯥꯔꯇꯤ ꯋꯥꯟ ꯁꯥꯗꯧꯕ ꯑꯅꯤꯗꯨ ꯇꯣꯡꯕꯅꯤꯅ ꯖꯨꯂꯥꯏ ꯑꯁꯣꯝ ꯅꯥꯀꯟꯗ ꯂꯣꯏꯔꯅꯤ ꯖꯨꯂꯥꯏꯗ ꯂꯣꯏꯔꯅꯤꯅ ꯍꯣꯏ ꯖꯨꯂꯥꯏꯁꯤꯗ ꯂꯣꯏꯗꯣꯏꯅꯤꯅ ꯖꯨꯂꯥꯏꯗꯣ ꯊꯥꯔꯇꯤ ꯋꯥꯟꯅ ꯂꯣꯏꯔꯅꯤꯅ
ꯍꯧꯖꯤꯛ ꯃꯦꯅꯦ ꯃꯦ
ꯍꯣꯏꯌꯦ ꯃꯦ ꯖꯨꯟ ꯖꯨꯂꯥꯏꯗ ꯂꯣꯏꯗꯣꯏꯅꯦꯕ ꯈꯨꯠꯇ ꯈꯨꯠ ꯅꯥꯝꯃꯒꯤꯗꯤ꯫
ꯎꯝ ꯐꯦꯕꯋꯥꯔꯤ ꯃꯥꯔꯆ ꯑꯦꯄ꯭ꯔꯤꯜ ꯃꯦ ꯖꯨꯟ ꯖꯨꯂꯥꯏ ꯖꯨꯂꯥꯏꯗ ꯂꯣꯏꯗꯣꯏꯅꯦꯕ ꯑꯇꯣꯡꯕꯁꯤꯗ ꯑꯥ
ꯑꯇꯣꯡꯕꯗꯩ ꯍꯧꯗꯣꯏꯅꯤꯅ ꯑꯥꯒꯁꯇꯣ ꯑꯃꯨꯛ ꯊꯥꯔꯇꯤ ꯋꯥꯟ ꯁꯥꯗꯧꯕ ꯑꯅꯤꯗꯣ ꯊꯥꯔꯇꯤ ꯋꯥꯟ ꯁꯥꯗꯧꯕ
ꯑꯣ ꯖꯨꯂꯥꯏꯒ ꯑꯥꯒꯁꯀꯖꯦ ꯑꯇꯣꯕ ꯉꯥꯛꯇ ꯑꯣꯏꯔꯦꯗꯅ ꯑꯇꯣꯡꯕ ꯑꯃ ꯂꯣꯏꯔꯛꯄꯗ ꯑꯇꯣꯡꯕ ꯑꯃ ꯇꯥꯕꯗꯣ
ꯍꯣꯏ ꯑꯗꯨꯗꯤ ꯊꯥꯔꯇꯤ ꯋꯥꯟ ꯊꯔꯇꯤ ꯋꯥꯟ ꯁꯥꯗꯧꯕ꯫
ꯆꯨꯝꯃꯦ ꯑꯇꯥꯗꯤ ꯖꯅꯋꯥꯔꯤ ꯐꯦꯕꯋꯥꯔꯤ ꯃꯥꯔꯆ ꯑꯦꯄ꯭ꯔꯤꯜ ꯃꯦ ꯃꯦꯖꯦ ꯍꯧꯖꯤꯛ ꯊꯥꯔꯇꯤ ꯋꯥꯟꯅ ꯁꯥꯔꯦꯀꯣ ꯑꯗꯨꯅ ꯊꯥꯔꯇꯤꯅ ꯁꯥꯔꯦ ꯖꯨꯂꯥꯏ ꯊꯥꯔꯇꯤꯋꯥꯟ ꯑꯥꯒꯁ ꯊꯥꯔꯇꯤꯋꯥꯟ ꯑꯣꯏꯕ ꯕꯔ꯭ꯦꯟꯁꯤ ꯌꯥꯝ ꯐꯠꯇꯕꯅꯦ
ꯌꯥꯝ ꯁꯥꯔꯞ ꯑꯣꯏꯔꯦ ꯍꯥꯏꯒꯨꯝ ꯇꯧꯕꯅꯦ
ꯑꯣ ꯑꯗꯨ ꯂꯣꯏ ꯀꯥꯎꯔꯛꯏꯅꯤ ꯀꯩꯅꯣ ꯑꯩꯅ ꯍꯧꯖꯤꯛ ꯈꯪꯉꯤꯕ ꯏꯁꯄꯦꯂꯤꯡ ꯃꯉꯥꯏꯔꯦ ꯏꯁꯄꯦꯂꯤꯡꯗꯤ ꯑꯩ ꯐꯖꯅ ꯆꯨꯝꯅ ꯆꯨꯝꯅ ꯆꯨꯝꯅ ꯑꯗꯨꯝ ꯇꯧꯕ ꯉꯝꯃꯤ ꯍꯧꯖꯤꯛꯁꯨ
ꯎꯝ ꯑꯩ ꯃꯤꯡ ꯇꯧꯔꯣꯗꯨꯗꯤ
ꯏꯁ
ꯅꯪꯅ ꯈꯪꯉꯝꯗꯣꯏ ꯃꯤꯡ ꯃꯌꯥꯝꯁꯦ ꯗꯅꯟꯖꯣꯏ ꯗꯅꯟꯖꯣꯏ
ꯑꯗꯨ ꯄꯜꯂꯛꯀꯅꯨ ꯏꯁꯤꯡ
ꯗꯅꯟꯖꯣꯏ ꯃꯉꯥꯜ ꯍꯥꯏꯅ
ꯃꯉꯥꯟ ꯅꯪꯗꯤ ꯆꯠꯂꯨꯕꯗ ꯌꯥꯝ ꯐꯖꯊꯣꯛꯑꯃꯤꯅ ꯌꯦꯡꯕꯗ ꯎꯗꯔ꯭ꯦꯗꯅ ꯑꯗꯨꯗꯨ ꯑꯩꯗꯤ ꯀꯩ ꯍꯥꯏꯅꯤ ꯏꯁꯥꯅ ꯏꯁꯥꯒꯤ ꯐꯤꯕꯝ ꯈꯪꯖꯔꯤꯕꯗꯤ ꯏꯁꯥ ꯀꯤꯖꯔꯤꯗꯅ ꯃꯥꯁꯨ ꯀꯥꯏꯍꯧꯔꯦꯍꯦ ꯄꯨꯀꯥꯝ ꯀꯥꯝꯃꯒ ꯇꯦꯟꯇ꯭ꯔꯤꯛ ꯇꯦꯟꯈ꯭ꯔꯦ
ꯀꯥꯏꯗ ꯊꯦꯡꯅꯩꯅꯣ
ꯅꯍꯥꯟ ꯕꯥꯔꯗꯦ ꯆꯠꯂꯤꯗꯨꯗꯤ
ꯑꯣ ꯁꯥꯟꯇꯤꯀꯨꯃꯥꯔꯗꯤ ꯀꯃꯥꯏ ꯇꯧꯍꯧꯔꯤ
ꯃꯆꯥꯒ ꯌꯥꯎꯗ꯭ꯔꯤꯗ ꯅꯨꯄꯤꯗꯨꯁꯨ ꯂꯣꯏ ꯍꯅꯨꯍꯧꯔꯦ
ꯃꯃꯥꯟꯅꯕ ꯃꯌꯥꯝꯗꯨꯅꯅꯦ ꯎꯝ ꯃꯣꯏꯒꯤ ꯃꯣꯏꯒꯤ ꯑꯗꯨꯗꯨꯒ ꯑꯁ ꯑꯗ ꯃꯨꯛꯇꯩꯗꯤ ꯒ꯭ꯌꯥꯟꯒ ꯇꯥꯗꯦ ꯅꯣꯛꯅꯤꯏ ꯏꯁꯤꯡ ꯊꯛ ꯑꯣꯖꯥ ꯍꯔꯥꯎꯍꯜꯂꯦ ꯂꯣꯏ ꯅꯝꯗꯅ ꯑꯗꯣ ꯃꯣꯏꯁꯤꯡꯗꯣ ꯑꯩꯅ ꯍꯥꯏꯕꯗꯤꯅꯦ ꯃꯣꯏ ꯄꯨꯜꯂꯤ ꯅꯨꯃꯤꯠ ꯈꯨꯗꯤꯡꯒꯤ ꯄꯨꯟꯕ ꯉꯝꯃꯤꯗ ꯀꯃꯥꯏꯅ ꯄꯨꯜꯂꯤꯅꯣ ꯁꯤꯅꯤꯗ ꯂꯝꯗꯣ ꯑꯅꯛꯄ ꯑꯩꯈꯣꯏ ꯁꯔꯥꯎꯟꯗꯤꯡꯗ ꯂꯩꯔꯤꯕ ꯑꯩꯈꯣꯏꯕꯨ ꯄꯨꯟꯗꯦꯕ ꯊꯧꯕꯥꯜꯗꯒꯤꯅꯅ ꯃꯣꯏ ꯇꯥꯟꯅ ꯑꯃꯨꯛ ꯆꯠꯂꯦ ꯑꯗꯒꯤ ꯑ ꯀꯩꯅꯣꯗꯒꯤ ꯕꯥꯕꯣꯟ ꯀꯝꯕꯨꯗꯒꯤꯁꯨ ꯂꯥꯛꯑꯒ ꯃꯣꯏ ꯀꯃꯥꯏꯅ ꯄꯨꯜꯂꯤꯅꯣ ꯁꯤꯅꯤꯗ ꯑꯩꯅ ꯌꯥꯝ ꯈꯪꯅꯤꯡꯉꯤꯁꯤꯅ ꯃꯣꯏꯒꯤꯅ ꯃꯌꯥ ꯃꯌꯥꯝ ꯐꯥꯗꯅꯤ ꯍꯥꯏꯕ
ꯎꯝ
ꯃꯌꯥꯡꯐꯥꯟ ꯍꯥꯏꯔꯁꯨ ꯃꯌꯥꯡꯐꯥꯥꯟ ꯕꯖꯥꯔꯅ ꯑꯗꯨꯃꯥꯏꯅ ꯃꯌꯥꯡꯐꯥꯟ ꯕꯖꯥꯔ ꯆꯠꯈꯤꯕꯅ ꯑꯃꯨꯛ ꯁꯝꯃꯦꯕ ꯃꯣꯏꯒꯤꯗꯤ ꯃꯌꯥꯡꯐꯥꯥꯟ ꯌꯧꯔꯝꯗꯥꯏꯒꯤ ꯂꯛꯁꯃꯤ ꯕꯖꯥꯔꯅ ꯑꯃ ꯂꯩꯕ ꯕꯖꯥꯔ ꯆꯥ ꯑꯃ ꯂꯩꯌꯦꯕꯀꯣ ꯑꯗꯣ ꯕꯖꯥꯔꯖꯤꯗꯒꯤ ꯆꯪ ꯪ ꯆꯪꯕꯁꯤꯅ ꯆꯪꯕꯁꯤꯅ ꯑꯩꯈꯣꯏ ꯁꯤꯗꯒꯤꯅ ꯕꯖꯥꯔ ꯑꯃꯃꯨꯛ ꯆꯠꯀꯅꯦꯕ ꯑꯗꯨꯗꯤ ꯌꯥꯝ ꯁꯥꯡꯅ ꯆꯪꯗ꯭ꯔꯥ ꯑꯈꯣꯏ ꯕꯖꯥꯔ ꯆꯠꯄꯕꯁꯤꯅꯕꯨ ꯍꯦꯟꯅ ꯅꯛꯏꯗ ꯍꯥ
ꯊꯝꯒ ꯑꯃꯨꯛ ꯇꯎꯔꯛꯀꯦ
ꯎꯝ